ꯑꯥ꯫
ꯀꯣꯟ꯫
ꯑ꯫
ꯣ ꯀ ꯐꯣꯟ ꯁꯨꯗ ꯇꯥꯕ꯭ꯔꯣ꯫
ꯇꯥꯏꯌꯦ꯫ ꯀꯔꯤꯒꯤ ꯆꯨꯕ꯭ꯔ ꯍꯥꯏ ꯑ ꯆꯨꯕ꯭ꯔꯥ ꯍꯥꯏꯕ꯭ꯔꯣ꯫ ꯀꯔꯤꯇꯥ ꯇꯣꯔꯥ ꯂꯩꯕꯔꯣ꯫
ꯑꯩꯈꯣꯏ ꯁꯨꯒꯔ ꯀꯔꯤꯝ ꯊꯥꯔꯒ ꯂꯩꯅꯦ꯫
ꯑ ꯊꯕꯥꯥꯛ ꯇꯥꯎ꯭ꯔꯅꯦ ꯑꯗꯨꯗꯤ꯫
ꯀꯔꯤꯁꯨ ꯀꯥꯏꯗꯦ ꯑꯗꯨꯝ ꯋꯥꯔꯤ ꯁꯥꯕ ꯌꯥꯏ꯫
ꯑꯑꯀꯣ ꯃꯤꯗꯤ ꯫
ꯅꯪꯗꯤ ꯀꯗꯥꯏ ꯂꯩꯕ꯭ꯔꯣ꯫
ꯌꯨꯝꯗ ꯂꯥꯛꯏꯗ꯫
ꯀꯔꯤ ꯀꯔꯤ ꯇꯧꯔꯒ ꯂꯩꯕ꯭ꯔꯣ꯫
ꯀꯔꯤꯁꯨ ꯇꯧꯗꯦ ꯃꯨꯔꯥꯛ ꯃꯨꯔꯥꯛꯇ ꯑꯗꯨꯃꯥꯏꯅ ꯀꯣꯜ ꯇꯧꯔꯒ ꯂꯩꯑꯦ꯫
ꯑꯣ ꯑꯣ꯫
ꯅꯣꯏ ꯌꯨꯝꯗ ꯃꯦꯡꯒꯣ ꯌꯥꯝ ꯄꯥꯜꯂꯦ ꯍꯥꯏꯅ꯫
ꯃꯦꯡꯒꯣ ꯌꯥꯝ ꯂꯩꯌꯦ ꯑꯁ ꯌꯨꯝꯗ ꯁꯦꯟ ꯇꯧꯅꯤꯡꯕꯗꯣ ꯑꯩꯗꯤ꯫
ꯃꯨꯟ꯭ꯒꯔꯥꯕ꯭ꯔꯣ꯫
ꯌꯥꯝ ꯃꯨꯟꯈ꯭ꯔꯦ ꯃꯨꯟꯔꯒ ꯇꯥꯔꯒ ꯑꯗꯨꯝ ꯂꯩꯕꯅꯦ꯫
ꯍꯣꯏ ꯑꯩꯈꯣꯏꯁꯨ ꯂꯥꯛꯀꯦ ꯆꯥꯅꯤꯡꯉꯥꯏ ꯍꯣꯏ ꯌꯥꯝ ꯂꯥꯏꯔꯗꯤ ꯍꯣꯏ ꯂꯥꯞ꯫ ꯥꯥꯂꯥꯞꯄꯅꯤꯅ ꯑꯁ ꯅꯣꯏꯒꯤ ꯃꯐꯝꯗꯨꯁꯨ꯫
ꯑꯗꯨ ꯅꯪ ꯑꯁꯤ ꯁꯤ ꯑꯦꯝ ꯁꯤ ꯈꯪꯕ꯭ꯔꯥ ꯍꯣꯁꯄꯤꯇꯥꯜꯗꯣ꯫
ꯑꯣ ꯁꯤ ꯑꯦꯝ ꯁꯤ ꯑꯣ꯫ ꯍꯣꯁꯄꯤꯇꯥꯜ ꯁꯤ ꯑꯦꯝ ꯁꯤ ꯍꯣꯁꯄꯤꯇꯥꯜꯗ ꯀꯥꯏꯊꯔꯗꯤ ꯑꯩ ꯀꯥꯎꯈ꯭ꯔꯦ ꯑꯃꯨꯛ ꯑ꯫ ꯗ꯫
ꯁꯤ ꯑꯦꯝ ꯁꯤ ꯍꯣꯁꯄꯤꯇꯥꯜ ꯑꯁ ꯑꯩ ꯍꯧꯖꯤꯛ ꯃꯥ ꯀꯥꯎꯈ꯭ꯔꯦꯗ ꯃꯃꯤꯡꯕꯨꯗꯤ ꯇꯥꯈ꯭ꯔꯦ꯫
ꯑ꯫ ꯑꯗꯨ ꯍꯣꯁꯄꯤ꯫ ꯇꯥꯜꯗꯣ ꯃꯐꯝ ꯑꯩ ꯈꯔ ꯈꯪꯗꯕꯕ꯫ ꯁꯤ ꯖꯤꯟ ꯔꯖ꯫ ꯑꯂꯨꯒꯤ ꯏꯃꯥꯅꯗꯤꯒ ꯅꯣꯏꯒꯤ ꯅꯥꯏꯀꯥꯂꯣꯡꯗꯒꯤ ꯂꯥꯞꯇꯦ ꯍꯥꯏꯌꯦ ꯑꯗꯨ ꯃꯤꯉꯣꯟꯗ꯫ ꯍꯣꯏ꯫ ꯑꯗꯨ ꯃꯤꯉꯣꯟꯗ ꯍꯪꯔꯒ ꯑ ꯑꯗꯨꯗꯤ ꯂꯥꯞꯄꯦꯍꯦ ꯍꯥꯏꯕ꯫
ꯄꯨ꯫ ꯑꯣ ꯑꯣ ꯑꯣ ꯑꯣ ꯈꯪꯉꯦ ꯈꯪꯉꯦ ꯍꯣꯏ ꯀꯣꯏꯔꯦꯡꯒꯩ ꯌꯤꯔꯣꯝꯗꯅꯦ ꯀꯣꯏꯔꯦꯡꯒ ꯔꯦꯒꯥꯏ ꯔꯣꯝꯗ
ꯑꯣ ꯑꯗꯨ ꯅꯣꯏꯗꯒꯤ ꯂꯥꯞꯄꯨ꯭ꯔꯥ
ꯑꯣꯇꯣꯗꯤ ꯑꯅꯤꯗꯤ ꯂꯧꯕ ꯇꯥꯔꯦ ꯍꯣꯏ ꯕꯖꯥꯔꯗꯒꯤ ꯆꯠꯂꯗꯤ ꯑꯗꯨꯒ ꯑꯁꯦꯝꯕ꯭ꯂꯤꯗꯒꯤ ꯗꯥꯏꯔꯦꯛ ꯈꯣꯡꯅ ꯆꯠꯂꯒ ꯆꯠꯂꯗꯤ ꯌꯥꯝ ꯑꯣꯇꯣ ꯑꯃꯈꯛꯇ ꯂꯧꯥꯎꯒꯅꯤ ꯌꯥꯝ ꯂꯥꯞꯄꯗꯤ ꯑꯣꯏꯗꯦꯗ
ꯑꯣ ꯌꯦꯝꯂꯞꯇꯦꯀꯣ ꯑꯆꯥ ꯑꯗꯨꯖꯤꯟ ꯔꯥꯏꯂꯤꯒꯤ ꯑꯗꯨ ꯌꯥꯝ ꯐꯩ ꯍꯥꯏ ꯑꯅꯦ ꯑꯗꯨ ꯍꯣꯁ ꯍꯣꯁꯄꯤꯇꯥꯜꯗ ꯗꯣꯛꯇꯔ ꯑꯐ ꯑꯐꯕ ꯂꯩꯌꯦ ꯍꯥꯏꯌꯦ ꯌꯔꯗꯤ ꯑꯦ ꯁꯨ ꯑꯗꯨꯗ ꯆꯪꯒꯦꯔꯅ ꯈꯟ
ꯑ ꯅꯣꯏ ꯍꯧꯖꯤꯛ ꯂꯩꯕꯗꯣ ꯃꯤ ꯀꯌꯥꯔꯥ
ꯏꯂꯦꯚꯦꯟ ꯂꯩꯌꯦꯦ ꯉꯁꯤ ꯅꯨꯄꯤ ꯑꯃꯗꯤ ꯆꯠꯈ꯭ꯔꯅꯤ ꯍꯣꯏ ꯌꯥꯝꯃꯦ ꯃꯤ
ꯑꯩꯁ ꯃꯤ ꯌꯥꯝꯅꯤ ꯀꯣꯏꯔꯛꯄ ꯇꯜꯂꯦꯗ
ꯀꯔꯤꯁꯨ ꯀꯥꯏꯗꯦꯗ ꯑꯁꯤ ꯑꯉꯥꯡ ꯑꯉꯥꯡ ꯃꯔꯤ ꯂꯩꯕꯒꯤꯀꯣ ꯑꯉꯥꯡ ꯃꯔꯤ ꯑꯗꯨꯒ ꯏꯆꯦ ꯆꯦꯒꯤ ꯅꯨ ꯄ ꯑꯗꯨꯒ ꯑꯩꯒꯤ ꯕ꯭ꯔꯗꯔ ꯑꯩꯒꯤ ꯁꯤꯁꯇꯔ ꯑꯗꯨꯒ ꯃꯥꯒꯤ ꯃꯆꯥ ꯑꯍꯨꯝ ꯀꯣ ꯏꯆꯦꯒꯤ ꯃꯆꯥ ꯆ ꯑꯃ ꯂꯩ ꯕ ꯃꯁꯨ ꯗꯦꯠ ꯊꯔꯇꯤꯗ ꯆꯠ ꯈ꯭ꯔꯅꯤ ꯍꯥꯏꯌꯦ ꯍꯣꯁꯇꯦꯜꯗ ꯂꯩꯒꯦ
ꯑꯥ ꯃꯛ ꯃꯔꯛꯇ ꯊꯕꯥꯛ ꯂꯥꯏꯔꯗꯤ ꯑꯩꯉꯣꯟꯗꯁꯨ ꯑꯗꯨꯝ ꯀꯥꯎꯋꯣ ꯅꯪ ꯊꯕꯥꯛꯀꯨꯝꯕ ꯆꯠꯅꯤꯡꯉꯗꯤ ꯅꯊꯥꯟꯗ ꯇꯜꯂꯗꯤ
ꯍꯣꯏ ꯍꯣꯏ ꯀꯧꯒꯦ ꯅꯣꯏ ꯂꯩꯕꯒꯤ
ꯑꯩꯈꯣꯏ ꯑꯩꯈꯣꯏꯁꯨ ꯀꯣꯏꯕ ꯂꯥꯛꯀꯦ ꯅꯣꯏ ꯃꯦꯡꯒꯣꯗꯁꯨ ꯆꯥꯅꯤꯡꯉꯥꯏ
ꯍꯣꯏ ꯍꯣꯏ ꯂꯥꯛꯑꯣꯅꯦ ꯑꯗꯨ ꯗꯤꯌꯨ ꯗꯤꯎꯍꯣꯏꯁꯨ ꯂꯩꯕ꯭ꯔꯥ
ꯂꯩꯥꯛꯌꯦ ꯁꯤꯗ ꯑꯁ ꯑꯩꯈꯣꯏ ꯔꯨꯝꯗꯤ ꯀꯣꯜ ꯁꯦꯟꯇꯔ ꯑꯣꯟꯈ꯭ꯔꯦꯗ ꯍꯟꯗꯛꯇꯤ
ꯀꯅꯥ ꯀꯅꯥ ꯂꯩꯏꯕ꯭ꯔꯥ
ꯄꯥꯏꯌꯦ ꯑꯗꯨꯒ ꯏꯃꯥꯟꯅꯕꯤ ꯑꯃꯁꯨ ꯀꯣꯏꯔꯛꯑꯦ ꯉꯔꯥꯡꯗꯤ ꯑꯦꯁ ꯂꯣꯏꯔꯦ
ꯑꯣ ꯑꯗꯨ ꯑꯁꯤ ꯀꯣꯜꯗ ꯃꯈꯣꯟ ꯑꯗꯨꯝ ꯇꯥꯔꯁꯨ ꯌꯥꯕ꯭ꯔꯥ
ꯑꯣ ꯕꯦꯛꯒ꯭ꯔꯥꯎꯟꯒꯤꯗꯤ ꯌꯥꯝ ꯇꯥꯒꯅꯨ ꯍꯥꯏꯕꯅꯦ ꯃꯣꯏꯗꯣ ꯕꯦꯛꯒ꯭ꯔꯥꯎꯟ ꯅꯣꯏꯁ ꯌꯥꯝ꯭ꯔꯗꯤ ꯌꯥꯗꯦꯅ ꯇꯣ ꯈꯪꯗꯦꯗ ꯑꯗꯨꯝ ꯌꯥꯗꯤ ꯌꯥꯕ ꯃꯥꯜꯂꯦ
ꯑꯣ
ꯉꯔꯥꯡꯗꯣ ꯑꯩꯈꯣꯏ ꯏꯃꯥꯟꯅꯕꯤ ꯔꯦꯟ ꯂꯩꯃꯤꯟꯅꯕ ꯅꯨꯄꯤꯅ ꯑꯩꯗꯣ ꯉꯔꯥꯡꯗꯣ ꯅꯣꯏ ꯀꯔꯤ ꯇꯧꯕꯕ꯭ꯔꯥꯅ ꯈꯟꯕꯅꯦꯅ ꯍꯥꯏꯌꯦ ꯑꯩꯈꯣꯏꯗꯣ ꯃꯩꯇꯩꯂꯣꯟ ꯑꯗꯨꯝ ꯉꯥꯡꯅ ꯃꯄꯥꯟꯗ ꯑꯃꯨꯛ ꯆꯠꯂꯦ ꯑꯗꯨꯝ ꯆꯪꯉꯦ ꯍꯥꯏ ꯑꯗꯨꯃꯥꯏꯅ ꯇꯧꯕꯗꯣ ꯃꯣꯏ ꯎꯕꯒꯤ ꯒꯟ ꯇꯥꯗꯕ ꯃꯥꯜꯂꯦ ꯃꯣꯏ ꯃꯇꯩꯂꯣꯟ ꯉꯥꯡꯂꯒ ꯃꯤ ꯌꯥꯝ ꯂꯩꯕꯗꯣ ꯑꯩꯈꯣꯏ
ꯎꯝ ꯑꯩꯒꯣ ꯑꯃꯥ ꯑꯃꯥ ꯈꯛꯇꯒꯤ ꯍꯥꯏꯇꯣ ꯐꯦ ꯉꯁꯤ ꯀꯣ
ꯁꯟꯕꯨꯁꯨ ꯀꯧ ꯇꯥꯎꯕ ꯌꯥꯏꯅꯦꯅ ꯃꯥꯁꯨ ꯑꯣ ꯑꯣ ꯅꯣꯏꯅꯤ ꯇꯥꯎ
ꯍꯥꯏ ꯑꯩꯈꯣꯏꯅꯤ ꯇ꯭ꯔꯥꯏ ꯇꯧꯋꯥ ꯅꯪꯄꯨ ꯇꯔꯥꯏ ꯇꯔꯒ ꯆꯇꯦꯅꯦ
ꯍꯣꯏ ꯅꯪꯒꯤ ꯀꯣꯜꯗꯣ ꯂꯥꯛꯑꯦꯕ ꯑꯩ ꯄꯥꯏꯈꯠꯂꯒ ꯆꯠꯇꯕ ꯑꯗꯨꯒꯤꯅꯦ
ꯑꯣ ꯑꯗꯨ ꯀꯔꯤꯒꯤꯔ ꯀꯣ
ꯃꯥꯛ ꯃꯔꯥꯛꯗ ꯑꯗꯨꯝ ꯃꯥꯏ ꯇꯥꯑꯣꯝꯗꯦꯗ
ꯎꯝ ꯑꯗꯨ ꯃꯣꯏꯅ ꯇꯥꯁ ꯄꯤꯕꯗꯣ ꯐꯏ ꯇꯥꯥꯁ ꯄꯤꯀꯑꯣ
ꯀꯝꯄ꯭ꯂꯤꯠ ꯇꯧꯔꯒ ꯑꯗꯨꯝ ꯇꯦꯟ ꯄꯤꯅꯤ ꯐꯤꯐꯇꯤꯟ ꯇ꯭ꯋꯦꯟꯇꯤ ꯇ꯭ꯋꯦꯟꯇꯤ ꯐꯥꯏꯚ ꯊꯥꯔꯇꯤ ꯑꯗꯨꯝ ꯆꯠꯈ꯭ꯔꯅꯤ
ꯑꯣ ꯑꯣ ꯎꯝ ꯎꯝ ꯑꯩꯒꯤ ꯐꯥꯏꯚ ꯇꯥꯛꯁ ꯂꯩꯔꯒ ꯅꯪꯕꯨ ꯀꯣꯜ ꯇꯧꯔꯒ ꯆꯠꯁꯨ ꯆꯠꯇꯦ ꯑꯗꯨ ꯑꯣꯏꯔꯁꯨ ꯇꯨ ꯇꯥꯁꯀ ꯀꯝꯄꯂꯤꯠ ꯍꯥꯏꯅ ꯂꯥꯛ
ꯑꯣ ꯑꯣ ꯃꯔꯛ ꯃꯔꯛ ꯑꯗꯨꯃꯥꯏꯅ ꯇꯧꯝꯅꯦ ꯁꯃꯦꯠ ꯇꯧꯅꯤꯉꯥꯏ ꯑꯗꯨꯝ ꯊꯣꯛꯄꯅꯦ
ꯑꯣ ꯑꯗꯨꯒꯤ ꯑꯩꯒꯤ ꯁꯨꯔꯕꯅꯤꯅꯦ
ꯃꯔꯛꯇ ꯑꯩꯈꯣꯏꯒꯤꯁꯨ ꯑꯗꯨꯃꯥꯏꯅ ꯇꯧꯋꯦꯗ
ꯑꯥ ꯀꯔꯤ ꯀꯔꯤ ꯏꯟꯁꯥꯡ ꯆꯥꯔ ꯂꯩꯕ꯭ꯔꯣ ꯅꯣꯏꯗꯤ
ꯑꯁ ꯑꯁ ꯗꯨꯀꯥꯟꯗ ꯌꯣꯟꯕꯁꯤꯡꯗ ꯑꯗꯨꯝ ꯆꯥꯏ ꯇꯕ ꯂꯣꯏ ꯍꯥꯏ ꯄꯥꯏꯒꯨꯝꯕ꯫ ꯕꯤꯟꯁꯀꯨꯝꯕꯗꯣ ꯑꯗꯨꯝ ꯃꯇꯝꯅꯤꯅ ꯑꯗꯨꯝ ꯁꯧꯒ꯭ꯔꯤꯒꯨꯝꯕꯗꯣ ꯑꯗꯨꯝ꯫ ꯆꯥꯏ꯫
ꯑꯣ ꯊꯨꯟꯁꯨ ꯆꯥꯕ ꯍꯧꯔꯕ꯭ꯔꯣ꯫
ꯊꯨꯟꯗꯤ ꯆꯥꯕ ꯐꯪꯗꯤꯗ ꯕꯖꯥꯔꯗꯤ ꯇꯥꯡꯃꯟꯗꯅ꯫ ꯌꯥꯡꯊꯣꯟꯗꯣ ꯑꯅꯤ ꯑꯍꯨꯝꯗ ꯐꯤꯐꯇꯤꯒꯨꯝꯕ꯫ ꯄꯤꯌꯦ ꯑꯗꯨꯒꯤ꯫ ꯑ꯫ ꯂꯩꯗꯦ ꯑꯩꯈꯣꯏꯗꯤ꯫ ꯄꯨꯟꯗꯦ꯫ ꯃꯅꯥ ꯐꯣꯡ ꯍꯥꯛꯇꯗꯤ ꯆꯥ꯫ ꯑꯅꯤꯔ ꯑꯅꯤꯔꯛꯇꯤ ꯆꯥꯕ ꯐꯪꯈ꯭ꯔꯦ ꯅꯍꯥꯟꯗꯣ ꯗꯤꯌꯣꯒꯤ ꯃꯃꯥꯅ ꯊꯥꯕ꯫ ꯑꯗꯨꯒ ꯑꯩꯈꯣꯏ ꯅꯍꯥꯟꯅ ꯈꯥꯎꯄꯨꯝꯗꯒꯤ꯫ ꯑꯩꯈꯣꯏ ꯏꯃꯥꯟꯅꯕꯅ꯫ ꯄꯨꯔꯛꯑꯒ ꯆꯥꯏꯌꯦ ꯫ ꯑꯩꯈꯣꯏ ꯃꯣꯔꯅꯤꯡꯗ ꯀ ꯂꯨ꯫ ꯍꯣꯏ ꯑꯅꯤꯗꯣ ꯆꯥꯛꯇꯗꯤ ꯊꯣꯡꯈ꯭ꯔꯦ ꯏꯟꯁꯥꯡ꯫ ꯊꯣꯡꯗꯕꯤꯗ ꯉꯔꯥꯡꯒꯤ꯫ ꯂꯥꯏꯕ ꯄꯟꯊꯦꯛꯑ ꯀꯣꯛꯅ ꯀꯥꯟꯗꯣ ꯑꯗꯣ꯫ ꯆꯥꯒꯦꯅ ꯐꯥꯝꯕ꯫ ꯗ ꯌꯦꯟꯁꯥꯡꯗ ꯄꯨꯝꯈ꯭ꯔꯕ ꯋꯥꯅꯤꯅ ꯑꯩꯈꯣꯏꯗꯣ꯫
ꯑꯣ ꯐꯥꯔꯛ ꯇꯥꯏꯅꯦꯀꯣ꯫
ꯁꯥꯥꯕꯒꯤ ꯍꯣꯏ꯫
ꯍꯣꯏ ꯑꯩ ꯍꯥꯟꯅ ꯂꯥꯛꯄ ꯀꯥꯟꯗ ꯇꯃꯦꯡꯂꯣꯡꯗꯁꯨ ꯑꯁ꯫ ꯋꯥꯟ ꯍꯟꯗ꯭ꯔꯦꯠ ꯔꯨꯄꯤꯁ꯭ꯔ ꯐꯤꯐꯇꯤ ꯔꯨꯄꯤꯁ ꯔꯥ꯫ ꯈꯔ ꯅ꯫ ꯛꯇ ꯄꯤꯕꯅꯦ ꯑꯗꯨꯌꯥꯡꯊꯨꯟꯗꯣ ꯍꯧꯖꯤꯛꯇꯤ ꯈꯔ ꯌꯥꯝꯈ꯭ꯔꯦ ꯐꯤꯐꯇꯤ ꯔꯨꯄꯤꯁꯀꯤ ꯑꯩ ꯅꯍꯥꯟ ꯂꯧꯔꯒ꯫
ꯑꯥ꯫
ꯎꯝ ꯌꯦꯟꯁꯪ ꯑꯅꯤ ꯑꯅꯤꯃꯛꯇ꯭ꯔꯥꯏꯅꯦ꯫ ꯏꯚꯅꯤꯡ ꯃꯣꯔꯅꯤꯡ꯫ ꯆꯥꯏ꯫
ꯅꯍꯥꯛ ꯍꯥꯏꯔꯗꯤ ꯌꯥꯝ ꯌꯥꯝ ꯄꯤꯕ ꯍꯥꯎꯈ꯭ꯔꯅꯤꯗ꯫ ꯎꯝ ꯎꯝ ꯑꯁꯤ ꯏꯝꯐꯥꯜꯗꯁꯨ ꯌꯥꯝꯅ ꯄꯤ꯫ ꯑꯗꯨ ꯑꯣꯏꯔꯁꯨ ꯑꯁꯤꯗꯤ ꯐ꯭ꯔꯦꯁ ꯐꯪꯗ꯫ ꯃꯤꯅꯥ
ꯌꯨꯝꯗꯨꯅꯗꯤ ꯍꯦꯟꯅꯗꯤ ꯍꯥꯎꯗꯤ ꯍꯥꯎꯕꯅꯦ
ꯎꯝ ꯑꯗꯨ ꯁ꯭ꯋꯥꯡꯒꯤ ꯅꯨꯄꯥꯗꯤ ꯒꯥꯔꯤ ꯆꯠꯇꯕ꯭ꯔꯥ ꯍꯧꯖꯤꯛꯀꯥꯟ
ꯆꯄ ꯆꯠꯇꯤ ꯆꯠꯄ ꯃꯥꯜꯂꯦ ꯑꯗꯨ ꯑꯣꯏꯔꯁꯨ ꯑꯁꯤꯗ ꯃꯣꯏꯗꯣ ꯂꯥꯏꯕ ꯇꯣꯛꯈ꯭ꯔꯕꯅꯤꯅ ꯈꯪꯅꯕ ꯑꯩꯈꯣꯏꯁꯨ ꯆꯥꯠꯇꯤ ꯆꯠꯂꯦ ꯍꯥꯏꯌꯦ
ꯑꯣ ꯀꯗꯥꯏꯗ ꯂꯩꯈ꯭ꯔꯕ꯭ꯔꯣ
ꯃꯣꯏꯒꯤ ꯃꯣꯏꯗꯣ ꯄꯣꯠꯆꯥꯏ ꯄꯨꯔꯒ ꯌꯨꯝ ꯆꯠꯈ꯭ꯔꯕꯅꯦ ꯃꯣꯏꯒꯤ ꯌꯨꯝꯗ
ꯑꯁ ꯑꯗꯔꯥ ꯑꯩꯈꯣꯏ
ꯍꯣꯏ ꯃꯣꯏ ꯌꯨꯝꯗ
ꯑꯣ ꯑꯣ ꯃꯣꯏ ꯌꯨꯝ ꯍꯥꯏꯕꯗꯤ ꯈꯧꯄꯣꯗꯔꯥ
ꯇꯦꯟ ꯅꯨꯡꯕꯥꯅꯤ ꯃꯣꯏꯗꯣ
ꯑꯣ ꯑꯣ ꯅꯨꯡꯕꯥ ꯆꯠꯈ꯭ꯔꯦꯕꯀꯣ
ꯃꯔꯛ ꯃꯔꯛꯛꯇ ꯃꯥꯒꯤ ꯅꯨꯄꯥꯒꯤ ꯒꯥꯔꯤꯗꯤ ꯎꯑꯦ ꯑꯗꯨ ꯑꯣꯏꯔꯁꯨ ꯀꯥꯏꯗ ꯂꯩꯕ꯭ꯔꯥ ꯍꯥꯏꯕꯗꯣ ꯈꯪꯗꯕ ꯑꯩꯈꯣꯏꯁꯨ
ꯑꯩꯗꯤ ꯑꯁꯦꯅꯤ ꯑꯗꯨꯝ ꯂꯩꯕ꯭ꯔꯥ ꯍꯥꯏꯕ
ꯁ꯭ꯋꯥꯡ ꯈꯣꯏꯁꯨ ꯈꯨꯟꯗ ꯂꯣꯏꯈꯔꯕꯅꯦ ꯃꯣꯏ ꯆꯠꯂꯤ ꯃꯔꯥꯛ ꯃꯔꯥꯛꯗꯤ ꯑꯗꯨꯝ ꯄꯊꯥꯕ ꯌꯥ ꯑꯗꯨ ꯑꯗꯨ ꯑꯣꯏꯔꯁꯨ ꯃꯣꯏꯁꯨ ꯂꯥꯏ ꯇꯥꯕꯅꯤꯅ
ꯎꯝ ꯑꯗꯨꯅꯦ ꯑꯩꯒꯤ ꯄꯣꯠ ꯑꯃꯨꯛꯀ ꯊꯥꯅꯤꯡꯕ
ꯒꯥꯔꯤꯗꯤ ꯑꯗꯨꯝ ꯆꯥꯠ ꯆꯠ ꯂꯩꯗ
ꯎꯝ ꯎꯝ ꯊꯥꯒꯦ ꯇꯧꯔꯒꯥ ꯍꯥꯎꯗ꯭ꯔꯤꯌꯦ
ꯑꯩꯈꯣꯏ ꯆꯣꯞꯄꯔꯗ ꯂꯥꯛꯄꯒ ꯗꯤ ꯑꯣꯡꯂꯤ ꯇꯦꯟ ꯀꯤꯂꯣꯁ ꯄꯤꯕ ꯑꯗꯨꯒꯤ ꯑꯩ ꯀꯔꯤꯁꯨꯨ ꯄꯨꯕꯉꯝ꯫ ꯗꯕ꯫
ꯌꯥꯏ ꯅꯗꯣ꯫ ꯒꯔꯤꯗꯤꯗꯨꯝ ꯆꯠꯂꯤꯌꯦꯅ꯫
ꯍꯣꯏ ꯍꯣꯏ ꯑꯗꯨ꯫
ꯑ꯫
ꯊꯒꯦ꯫ ꯍꯥ꯫ ꯑꯗꯨ ꯃꯔꯤꯌꯥꯗꯦ꯫
ꯊꯨꯟꯗꯣ ꯆꯅꯤꯡꯅꯤꯅ ꯀꯦꯗꯨ ꯒꯔꯤ ꯆꯠꯇꯕꯅꯤꯅ꯫ ꯄꯥꯏ ꯂꯩꯇꯦ ꯍꯣꯏ ꯈꯪꯅꯕ꯫
ꯑꯣ꯫
ꯅꯪꯁꯨ ꯇꯥꯎꯈ꯭ꯔꯣ ꯎꯝ ꯀꯔꯤ ꯏꯃꯥꯟꯅꯕꯤꯕꯨ ꯍꯥꯏꯕ꯫ ꯅꯦꯔ꯫
ꯎꯝ꯫
ꯅꯒ ꯂꯥꯏꯃꯤꯅꯕ꯫ ꯅꯪ ꯃꯤꯗꯨꯁꯨ ꯀꯣꯜ ꯇꯧꯕ꯭ꯔꯥ꯫
ꯑ꯫ ꯀꯣꯜ ꯇꯧꯋꯦ ꯍꯣꯏ꯫
ꯑ ꯅꯣꯏꯅꯤꯁꯨ ꯇꯧꯕ ꯌꯥꯔꯦ꯫ ꯅ꯫
ꯎꯝ꯫
ꯑꯩꯈꯣꯏ ꯑꯅꯤ ꯑꯁꯤ ꯂꯣꯏꯔꯒ ꯅꯪ꯫ ꯑꯩꯉꯣꯟꯗ ꯀꯣꯜ ꯇꯧꯔꯁꯨ ꯌꯥꯏ ꯅꯪ ꯁꯡꯉꯗꯤ꯫
ꯍꯣꯏ ꯍꯣꯏ꯫
ꯑꯩ ꯊꯝꯃꯦꯀꯣ꯫
ꯑ ꯍꯣꯏ ꯍꯣꯏ꯫